ꯇꯥꯕ꯭ꯔꯣ ꯍꯜꯂꯣ
ꯇꯥꯏꯌꯦ ꯂꯣ
ꯇꯥꯖ꯭ꯔꯣ
ꯑꯩ ꯂꯣ
ꯑꯣ
ꯇꯧꯁꯂ ꯏꯗꯅ
ꯇꯥꯕ꯭ꯔꯣ ꯇꯥꯕ꯭ꯔꯣ
ꯇꯥꯏꯌꯦ ꯇꯥꯏꯌꯦ ꯀꯩꯗꯧꯔꯤꯅꯣ
ꯀꯩꯝ ꯇꯧꯗꯦꯗ ꯁꯨꯝ ꯍꯤꯄꯝꯃꯤ ꯅꯪꯗꯤ
ꯑꯩ ꯆꯥꯎꯃꯜ
ꯀꯩꯝ ꯇꯧꯗꯤꯌꯦ ꯁꯨꯝ ꯍꯤꯞꯄꯝꯃꯤꯌꯦ ꯅꯪꯗꯤ
ꯑꯩꯁꯨꯅꯦ
ꯑꯣ ꯆꯥꯛ ꯏꯁꯤꯡꯗꯤ ꯎꯅꯔꯕꯣ
ꯎꯅꯗ꯭ꯔꯤꯗ
ꯀꯌꯥꯝ ꯋꯥꯠꯂꯤꯅꯣ ꯍꯥꯏꯁꯦ
ꯊꯣꯡꯕ ꯍꯧꯗ꯭ꯔꯤ
ꯑꯥ ꯀꯅꯥꯅ ꯊꯣꯡꯗꯣꯏꯅꯣ ꯃꯃꯥꯅ ꯊꯣꯡꯗꯣꯏꯔ ꯅꯠꯇ꯭ꯔꯒ ꯅꯪ ꯊꯣꯡꯗꯣꯏꯔ
ꯃꯃꯥꯅ
ꯎꯝ ꯅꯪꯗꯤ ꯌꯥꯝ ꯊꯣꯡꯗ꯭ꯔꯕ ꯍꯥꯏꯖꯦ
ꯑꯦ
ꯀꯩꯗꯧꯔꯝꯅꯣ ꯍꯥꯏꯁꯦ ꯊꯣꯡꯗ꯭ꯔꯗꯤ ꯅꯣꯡ ꯐꯥꯗꯣꯛꯁꯨ ꯑꯗꯨꯝ ꯊꯣꯡꯕ ꯌꯥꯏ ꯀꯩꯅꯣ
ꯑ
ꯌꯥꯝ ꯇꯟꯕ꯭ꯔꯣꯕ ꯍꯌꯦꯡ ꯑꯇꯟ ꯂꯩꯥꯏꯅꯥ ꯅꯥꯈꯤꯅꯤꯀꯣ
ꯅꯖꯔꯒꯦ
ꯎꯝ ꯑꯗꯨ ꯅꯥꯔꯒ ꯗꯣꯛꯇꯔꯗ ꯂꯥꯏ ꯌꯦꯡꯕꯗ ꯄꯩꯁꯥ ꯃꯌꯥꯝ ꯇꯤꯡꯉꯅꯤ ꯀꯝꯗꯧꯕ
ꯇꯦꯡꯕ ꯆꯉꯣꯏ
ꯀꯃꯥꯏ ꯈꯪꯕ ꯃꯌꯥꯝ ꯇꯤꯡꯊꯣꯛꯈ꯭ꯔꯗꯤ ꯄꯥꯝꯃꯨꯗ꯭ꯔꯣ ꯄꯩꯁꯥꯗꯣ
ꯇꯤꯡꯉꯣꯏ ꯃꯦ
ꯎꯝ ꯐꯩ ꯐꯩ ꯇꯤꯡꯕꯨ ꯇꯤꯡꯗ꯭ꯔꯗꯤ
ꯎꯝ
ꯍꯧꯖꯤ ꯀꯥꯟꯖꯤꯕꯨ
ꯆꯥꯔꯕꯣ
ꯆꯥꯗ꯭ꯔꯤꯗ ꯊꯣꯡꯉꯤ ꯑꯩꯈꯣꯏꯁꯨ ꯉꯍꯥꯛ ꯋꯥꯠꯂꯤꯅꯦ ꯂꯣꯏꯗꯧꯕ
ꯅꯣꯏꯒꯤꯅ ꯀꯅꯥ ꯊꯣꯡꯉꯤꯕ
ꯑꯩꯈꯣꯏꯗꯤ ꯏꯇꯩꯃꯅ ꯑꯗꯨꯝ ꯊꯣꯡꯉꯤꯗ ꯌꯥꯗꯀꯥꯟꯗ ꯕꯨꯗꯤ ꯏꯃꯥꯅ ꯊꯣꯡꯕ ꯑꯃꯨ ꯃꯨꯛ
ꯀ ꯍ
ꯊꯣꯡꯉꯦ ꯀꯩꯅꯣ ꯑꯩꯈꯣꯏꯁꯨ ꯅꯣꯡ ꯐꯥꯗꯣꯛꯇꯤ ꯑꯗꯨꯝ ꯅꯨꯡꯇꯤꯒꯤ ꯊꯣꯡꯗꯕꯩ ꯋꯥꯅꯦ
ꯌꯦꯟ ꯅꯠꯇ꯭ꯔꯗꯤ ꯊꯣꯡꯗꯦ ꯗꯨꯔꯥꯕ
ꯏꯁ ꯊꯣꯡꯉꯦꯗ ꯌꯥꯝ ꯊꯣꯡꯉꯦꯗ ꯗꯨꯗꯤ ꯅꯪꯅ ꯍꯪꯉꯀꯥꯟꯗ ꯌꯦꯟ ꯊꯣꯡꯕꯗ ꯇꯥꯕꯁꯤꯗ ꯌꯦꯟꯗ ꯊꯣꯡꯉ ꯂꯩ ꯃꯥꯟꯕ꯭ꯔꯕ
ꯎꯝ ꯃꯥꯜꯂꯨꯔꯦ ꯑꯩꯗꯤ
ꯗꯣ ꯅꯠꯇꯦꯀꯣ ꯅꯠꯇꯦꯀꯣ ꯌꯥꯝ ꯊꯣꯡꯒ꯭ꯔꯖꯥꯅꯦ
ꯎꯝ ꯐꯩ ꯐꯩ ꯊꯣꯡꯉꯦꯗ ꯊꯣꯡꯉꯤꯗꯣ
ꯑꯗꯨꯗ ꯅꯪꯗꯤ ꯀꯩꯀꯩ ꯊꯣꯡ ꯍꯩꯒꯦ ꯍꯥꯏꯁꯦ ꯅꯪꯗꯤ ꯅꯣꯡꯇꯕꯨ ꯊꯣꯡꯉꯦ ꯇꯥꯗꯦ
ꯂꯣꯏ ꯍꯩꯖꯕꯗꯣ
ꯏꯁ ꯏꯁ ꯆꯒꯦꯝ ꯄꯣꯝꯕ ꯊꯣꯡ ꯍꯩꯖꯕ꯭ꯔꯣ ꯍꯥꯏꯁꯦ
ꯑꯩ ꯇꯦꯔꯥ ꯑꯗꯨꯗꯤ ꯀꯣꯏ ꯆꯥꯗꯕ ꯆꯒꯦꯝ ꯄꯣꯝꯕ ꯆꯥꯅꯗꯦ
ꯍꯣꯏ ꯍꯣꯏ ꯑꯗꯨꯅꯦꯕ ꯂꯣꯏ ꯍꯩꯒ ꯍꯩꯖꯤꯟꯗ ꯑꯗꯨ ꯎꯇꯤ ꯑꯁꯪꯕ ꯒꯥꯗꯤ ꯊꯣꯡ ꯍꯩꯕ꯭ꯔꯕ
ꯍꯩꯖꯕꯗꯣ ꯑꯗꯨꯗꯤ ꯎꯇꯤ ꯑꯁꯪꯕꯗꯤ ꯑꯩꯒꯤꯁꯨ ꯐꯦꯚꯣꯔꯥꯏꯠꯅꯦ ꯀꯄꯥꯝꯁ
ꯌꯥꯝ ꯍꯩꯔꯝꯃꯤ ꯖꯥꯅꯤꯅꯦ ꯑꯗꯨꯗꯤ ꯁꯥ ꯉꯥꯗꯤ ꯀꯩꯀꯩ ꯊꯣꯡ ꯍꯩꯕ
ꯁꯥ ꯉꯥꯗꯤ ꯌꯦꯟꯇꯪ ꯍꯩ ꯉꯥꯁꯨ ꯍꯩ ꯑꯩꯗꯤ ꯊꯣꯡꯗ꯭ꯔꯤꯕꯅꯦꯅ ꯈꯪꯗꯦ
ꯑꯨꯇꯤ ꯑꯁꯪꯕꯗꯤ ꯑꯩꯒꯤꯁꯨ ꯐꯦꯕꯣꯔꯥꯏꯠꯅꯤ ꯑꯗꯨꯒ ꯁꯥ ꯉꯥꯗ ꯌꯦꯟꯗꯪ ꯍꯩꯕ
ꯑꯣꯏ
ꯑꯗꯨꯗꯤ ꯍꯥꯌꯦꯡ ꯋꯥꯏ ꯆꯛ ꯆꯥꯅꯕ ꯆꯠꯂꯒ ꯑꯇꯩ ꯊꯣꯡ ꯍꯥꯏꯔꯗꯤ ꯀꯝꯗꯧꯕ
ꯑꯩꯗꯤ ꯍꯥꯏ ꯇꯥꯝꯅꯤ
ꯎꯝ ꯎꯝ ꯃꯌꯥꯝꯅ ꯅꯪ ꯊꯣꯡꯍꯟꯅꯤ ꯍꯥꯏꯔꯗꯤ ꯀꯝ ꯗꯧꯕ
ꯍꯩꯗꯤ ꯍꯥꯏꯇꯥꯔꯦꯅꯦ ꯍꯩꯇꯕꯗꯨꯕꯨ
ꯑꯗꯨ ꯁꯨꯝ ꯈꯜꯂꯣ ꯕꯦꯠ ꯑꯃ ꯇꯧꯅꯔꯦ ꯈꯜꯂ ꯑꯗꯨꯗꯒꯤ ꯉꯝꯊꯣꯛ ꯕꯔꯦꯛ ꯈꯜꯂꯣ ꯍꯥꯏ ꯍꯥꯏ ꯇꯧꯅꯕꯤ ꯀꯥꯏꯅ ꯑꯗꯨꯗ ꯃꯤꯅ ꯅꯝꯐꯨꯗ ꯑꯥ ꯊꯣꯡꯗ ꯌꯥꯔꯣꯏ ꯍꯥꯏꯔꯗꯤ ꯀꯝꯗꯧꯕ
ꯑꯁ ꯑꯗꯨꯏꯗꯤ ꯌꯦꯟꯖꯥꯡ ꯀꯣꯡꯉꯣ ꯑꯗꯨꯝ ꯐꯣꯟꯗꯁꯨ ꯃꯌꯥꯝ ꯎꯔꯤꯗꯨꯕꯣ ꯂꯥꯏ ꯀꯩꯅꯣ
ꯑꯗꯩ ꯀꯩ ꯌꯦꯡꯉ ꯊꯣꯡꯊꯔꯅꯤ ꯑꯗꯨꯗꯤ
ꯎꯝ ꯊꯣꯡ ꯇꯥꯃꯅꯦ
ꯃꯍꯥꯎ ꯌꯧꯔꯝꯗ꯭ꯔꯅ ꯀꯝꯗꯧꯕ
ꯍꯥꯎꯕ ꯍꯧꯇꯕꯗꯤ ꯈꯪꯗ꯭ꯔꯦ ꯑꯣꯡꯉꯣ ꯍꯥꯏꯔꯗꯤ ꯑꯣꯡꯉꯦ ꯌꯥꯔꯦ ꯀꯩꯅꯣ
ꯎꯝ ꯍꯣꯏꯅꯦ ꯍꯣꯏꯅꯦ ꯑꯗꯨ ꯈꯛꯀ ꯇꯝꯖꯜꯂꯣꯍꯦ ꯑꯇꯩ ꯑꯇꯩꯖꯨ ꯍꯌꯦꯡꯉꯥꯏ ꯊꯣꯡꯕꯗ ꯍꯥꯎ ꯍꯥꯎ ꯆꯥ ꯌꯥꯅꯕ
ꯍꯣꯡꯒꯦꯕꯨ ꯐꯪꯗꯦ ꯑꯗꯨꯅ ꯎꯝꯕꯩꯗꯤ ꯊꯣꯡꯅꯤꯡ
ꯏꯁ ꯀꯩꯗ ꯐꯪꯗ꯭ꯔꯤꯅꯣ ꯍꯥꯏꯁꯦ ꯃꯃꯥꯅ ꯑꯗꯨꯝ ꯇꯩ ꯂꯩꯔꯕꯣ ꯍꯥꯏꯁꯦ ꯎꯝ ꯑꯗꯨ ꯀꯩꯗꯧꯔꯕ
ꯅꯠꯇꯦꯗ ꯁꯥꯗꯤꯌꯦ ꯑꯥ ꯑꯩꯈꯣꯏ ꯄꯥꯅ ꯃꯥ ꯑꯗꯨꯝ ꯊꯣꯡꯉꯦ ꯑꯩ ꯄꯥꯛ ꯊꯣꯡ ꯊꯣꯡꯍꯟꯗꯤꯌꯦ ꯑꯩ ꯊꯣꯡꯉꯁꯨ ꯑꯇꯩꯗꯤ ꯃꯥ ꯂꯣꯏ ꯊꯣꯡ ꯑꯗꯨꯗꯕꯣ ꯀꯥꯏꯗꯩ ꯍꯩꯗꯣꯏꯅꯣ ꯌꯥꯎꯅꯤꯁꯨ ꯌꯥꯗꯦ
ꯍꯥꯏꯌꯨꯒꯩꯅꯣ ꯅꯣꯡ ꯐꯥꯗꯣꯛꯁꯨ ꯑꯩ ꯊꯣꯡꯊꯒꯦ ꯀꯥꯏꯅ ꯍꯥꯎꯅ ꯆꯥꯊꯅꯕ
ꯌꯥꯗꯤꯌꯦ ꯌꯥꯗꯤꯌꯦ